ꯍꯜꯂꯣ ꯍꯜꯂꯣ ꯇꯥꯏꯀꯣ
ꯇꯥꯏꯌꯦ ꯇꯥꯏꯌꯦ
ꯇꯥꯕ꯭ꯔꯥ ꯑꯣ ꯑꯣ ꯇꯥꯔꯦ
ꯇꯥꯏꯌꯦ ꯇꯥꯏꯌꯦ
ꯎꯝ ꯆꯥꯛꯗꯤ ꯆꯥꯔꯕꯣ
ꯆꯥꯔꯦ ꯅꯣꯏ ꯆꯥꯔꯕꯣ
ꯍꯣꯏ ꯆꯥꯔꯦ ꯑꯩꯁꯨ
ꯅꯣꯏ ꯀꯔꯤ ꯏꯟꯁꯥꯡ ꯆꯥꯒꯦ
ꯂꯣꯁꯤꯁꯦ ꯇꯣꯔꯕꯣꯛ ꯆꯥꯏ
ꯃꯣ ꯍꯥꯎꯅꯤꯍꯦ
ꯍꯣꯏ
ꯈꯣꯏꯗꯤ ꯊꯔ ꯊꯔꯣꯏ ꯆꯥꯏꯌꯦ
ꯑꯦꯁ ꯊꯔꯣꯏꯅ ꯍꯦꯟꯅ ꯍꯥꯎꯋꯦꯅꯦ ꯁꯤ ꯑꯪ ꯍꯥ ꯑꯗꯨꯗꯤ
ꯍꯥꯎꯋꯦ ꯊꯔꯣꯏꯁꯨ ꯍꯥꯎꯋꯦ ꯊꯔꯣꯏ ꯊꯣꯡꯉꯦ ꯑꯗꯨꯒ ꯀꯣꯕꯤ ꯕꯣꯏꯜ ꯇꯧꯋꯦ ꯑꯗꯨꯒ ꯆꯥꯏꯌꯦ
ꯎꯝ
ꯅꯣꯏꯗꯤ ꯀꯃꯥꯏꯟ ꯊꯣꯡꯕ꯭ꯔꯥ ꯅꯣꯏꯒꯤ ꯏꯟꯁꯥꯡꯗꯤ
ꯑꯁ ꯑꯩ ꯐ꯭ꯔꯥꯏ ꯇꯧꯋꯤꯗ
ꯑꯣ ꯑꯣ ꯑꯣ
ꯐ꯭ꯔꯥꯢ ꯇꯧꯔꯒ ꯆꯥꯕꯗꯤ ꯍꯣꯏ
ꯑꯣ ꯑꯣ ꯑꯗꯨꯁꯨ ꯍꯧꯕꯅꯤꯗ
ꯍꯣꯏ ꯁꯥꯒꯨꯝꯕ ꯂꯩꯔꯗꯤ ꯆꯝꯐꯨꯠꯇꯨꯗ ꯍꯦꯟꯅ ꯍꯥꯎꯋꯦ ꯁꯥꯗꯦ ꯍꯧꯖꯤꯛꯇꯤ ꯅꯣꯡꯁꯥ ꯊꯣꯛꯂꯛꯑꯦ ꯉꯁꯤ
ꯑꯣ ꯎꯝ ꯍꯣꯏ ꯑꯍꯣꯏ ꯅꯨꯡꯁꯥ ꯊꯣꯛꯑꯦ ꯌꯥꯝ ꯁꯥꯔꯒ ꯂꯩꯌꯦꯅꯦ ꯑꯈꯣꯏ ꯑꯈꯣꯏꯗꯁꯨ
ꯎꯝ ꯃꯥꯏꯗꯤ ꯂꯥꯛꯄ꯭ꯔꯥ
ꯃꯩꯁꯨ ꯂꯥꯛꯇꯦ
ꯂꯥꯛꯇꯦ
ꯃꯩ ꯂꯥꯛꯇꯦ ꯍꯣꯏ
ꯍꯩꯁ ꯁꯥꯔꯕꯅꯤꯍꯦ ꯑꯗꯨꯗꯤ
ꯅ ꯅꯁꯥꯏ ꯌꯨꯗꯤ ꯂꯥꯔꯝꯃꯦ ꯍꯧꯖꯤꯛ ꯍꯧꯖꯤꯛꯅ ꯃꯣꯠꯈ꯭ꯔꯦ
ꯑꯣ
ꯑꯈꯣꯏ ꯑꯈꯣꯏꯔꯨꯝꯗꯗꯤ ꯂꯥꯏꯗꯣ ꯈꯔ ꯔꯤꯒꯨꯂꯔ ꯑꯣꯏꯗꯦꯗ꯫
ꯑꯣ ꯂꯥꯏꯕꯨꯗꯤ ꯂꯥꯛꯑꯦ ꯑꯩꯈꯣꯏꯗꯗꯤ꯫
ꯃꯤ ꯈꯔꯅ ꯍꯥꯞꯄꯤꯅꯤꯡꯕ ꯀꯥꯟꯗ ꯍꯥꯞꯄꯤꯕ ꯃꯨꯠꯊꯠꯅꯤꯡꯕ ꯀꯥꯟꯗ ꯃꯨꯠꯊꯠꯄ ꯑꯗꯨꯃꯥꯏꯅ ꯇꯧꯕꯁꯨ ꯈꯂꯀꯑꯦꯕ꯫
ꯑꯣ ꯑꯗꯨꯗꯤ ꯋꯥꯔꯝꯅꯤꯍꯦ
ꯎꯝ ꯑꯗꯨꯅ ꯌꯥꯝ ꯁꯥꯅ ꯁꯥꯑꯦ
ꯎꯝ ꯉꯁꯤꯗꯤ ꯆꯠꯂꯣꯏꯗ꯭ꯔ ꯂꯩꯒꯦꯔꯥ ꯆꯠꯀꯦꯔꯥ
ꯑ ꯁꯪꯗ꯭ꯔꯦꯌꯦ ꯍꯣꯔꯦꯟ ꯑꯈꯣꯏ ꯃꯔꯨꯞ ꯍꯣꯏꯅ ꯊꯕꯛ ꯑꯃꯗꯤ ꯆꯠꯁꯦ ꯍꯥꯏꯔꯒ ꯂꯩꯕꯅꯤ ꯑꯗꯨ ꯍꯨꯖꯤꯛꯗꯤ ꯆꯠꯀꯅꯤꯁꯨ ꯍꯥꯏꯔꯥꯇ꯭ꯔꯤ ꯆꯠꯂꯣꯏ ꯁꯨ ꯍꯥꯏꯔꯥꯛꯇꯦ ꯍꯣꯔꯦꯟ ꯑꯃꯨꯛ ꯍꯣꯡꯅꯛꯔꯒ
ꯎꯝ
ꯅꯣꯏꯗꯤ ꯑꯗꯨꯝ ꯂꯩꯒꯗꯧꯕ꯭ꯔꯥ
ꯍꯣꯏ ꯂꯩꯒꯅꯤ
ꯎꯝ ꯅꯨꯡꯉꯥꯏꯌꯦꯅꯥ
ꯅꯨꯡꯒꯥꯏꯌꯦ ꯍꯥꯏꯕ ꯇꯥꯔꯦ ꯍꯣꯏ
ꯀꯣꯏꯕꯁꯨ ꯆꯠꯂꯔꯣꯏ
ꯀꯣꯏꯕꯗꯤ ꯑꯗꯨꯝ ꯆꯠꯂꯤꯗ ꯑꯩꯈꯣꯏꯒꯤ ꯃꯔꯨꯞ ꯈꯣꯏ ꯃꯨꯔꯨꯞꯗꯣ ꯌꯦꯝ ꯂꯩꯌꯦꯕ ꯑꯗꯨꯝ ꯕꯣꯔꯤꯡ ꯆꯨꯝꯨꯔꯗꯤ ꯑꯗꯨꯝ ꯀꯣꯏꯕ ꯆꯠꯄꯅꯤ ꯁꯤꯡꯖꯨꯒ ꯆꯥꯃꯤꯟꯅꯔꯒ ꯑꯗꯨꯝ ꯂꯩꯌꯦꯗ
ꯑꯈꯣꯏ ꯍꯧꯖꯤꯛꯀ ꯑꯦꯡꯒꯣ ꯃꯦꯡꯒꯣꯗꯨ ꯈꯪ ꯍꯪꯕꯅꯤꯅ
ꯍꯣꯏ ꯈꯡꯉꯦ
ꯃꯦꯡꯒꯣꯒꯤ ꯁꯤꯖꯟꯅꯤꯅ ꯑꯈꯣꯏ ꯃꯦꯡꯒꯣ ꯌꯥꯝ ꯆꯥꯏ ꯍꯧꯖꯤ
ꯍꯣꯏ ꯑꯩꯈꯣꯏꯗꯨꯁꯨ ꯂꯩ ꯍꯣꯏ
ꯅꯣꯏꯔꯣꯝꯗ ꯃꯦꯡꯒꯣ ꯌꯥꯝꯕ꯭ꯔꯥ
ꯍꯣꯏ ꯌꯥꯝꯃꯦ ꯌꯥꯝꯃꯦ ꯍꯥꯏꯕ ꯇꯥꯔꯦ
ꯅꯪ ꯋꯥꯈꯜ ꯍꯥꯎꯋꯦꯕꯣ
ꯅꯪꯗꯤ ꯍꯣꯏ ꯍꯥꯎꯋꯦ ꯍꯧꯖꯤꯛꯀꯥꯟꯗꯤ ꯃꯨꯟꯂꯦ ꯑꯗꯨꯅ
ꯍꯣꯏ ꯍꯣꯏ ꯍꯧꯖꯤꯛꯀꯥꯟꯗꯤ ꯐꯖꯅ ꯃꯨꯟꯂꯅꯤ ꯃꯇꯝꯁꯨ ꯂꯣꯏꯁꯨ ꯂꯣꯏꯒꯗꯧꯔꯦꯅ
ꯃꯇꯝ ꯂꯣꯏꯒꯗꯧꯔꯦ ꯍꯣꯏ
ꯈꯔ ꯐꯠꯇꯕ ꯈꯔ ꯊꯩꯅ ꯊꯣꯛꯄ ꯑꯗꯨꯒꯨꯝꯕ ꯈꯛꯇ ꯉꯥꯏꯒꯗꯧꯔꯦꯕ
ꯎꯝ
ꯑꯩꯈꯣꯏꯒꯤ ꯍꯣꯁꯇꯦꯜ ꯃꯅꯥꯛꯇꯁꯨ ꯎꯝ ꯑꯆꯧꯕ ꯑꯇꯣꯞꯄ ꯃꯤ ꯑꯍꯨꯝ ꯃꯔꯤ ꯂꯩꯌꯦꯕ
ꯑꯣ
ꯑꯗꯨꯗꯣ ꯐꯖꯅ ꯄꯜꯂꯦ ꯑꯗꯨ ꯈꯔ ꯊꯨꯅ ꯁꯨꯝ ꯃꯨꯜꯂꯦ ꯑꯗꯨꯗꯤ ꯂꯣꯏꯔꯦ ꯑꯗꯣ ꯃꯤꯒꯤ ꯃꯆꯥ ꯃꯆꯥ ꯃꯆꯥꯒꯨꯝꯃꯗꯤ ꯃꯨꯟꯗꯕ ꯌꯥꯝ ꯂꯩꯔꯦ ꯑꯩꯈꯣꯏꯗꯤ ꯂꯣꯏꯒꯗꯧꯔꯦꯕ
ꯑꯁ ꯐꯖꯅ ꯆꯥꯔꯝꯅꯤꯍꯦ ꯑꯗꯨꯗꯤ
ꯑꯩ ꯑꯩꯗꯤ ꯈꯔ ꯌꯥꯝ ꯆꯥꯕꯗꯤ ꯉꯝꯗꯦ ꯑꯩꯗꯤ ꯈꯔ ꯆꯥꯗꯦ ꯑꯩꯈꯣꯏ ꯃꯔꯨꯞ ꯍꯣꯏꯗꯤꯀꯣ
ꯎꯝ
ꯆꯥꯛ ꯆꯥꯕꯒꯨꯝ ꯆꯥꯕꯅꯦꯍꯦ ꯃꯦꯡꯒꯣꯗꯣꯅꯦ ꯌꯥꯝ ꯆꯥꯕ ꯉꯝꯕꯅꯦ
ꯑꯩꯗꯤ ꯑꯩꯗꯤ ꯉꯥꯛ ꯉꯥꯛ ꯉꯥꯛꯄꯅꯦꯍꯦ ꯌꯥꯝ ꯑꯩꯈꯣꯏꯒꯤꯗꯤ ꯆꯧꯁꯨ ꯇꯧꯋꯦꯕꯀꯣ
ꯎꯝ
ꯃꯨꯟꯕ ꯃꯨꯟꯕ ꯃꯥ ꯒꯤ ꯄꯥꯝꯕꯤꯗꯤ ꯍꯩꯔꯅꯤ ꯕꯛꯀꯦꯗ ꯍꯥꯞꯔꯅꯤ ꯑꯗꯨꯝ ꯐꯝꯔꯅꯤ ꯃꯔꯤ ꯃꯉꯥ ꯇꯔꯨꯞ ꯑꯆꯧ ꯑꯆꯧꯕꯁꯨ ꯑꯗꯨꯝ ꯂꯣꯏꯁꯤꯟꯒꯅꯤ ꯑꯁ ꯐꯖꯅ ꯆꯥꯔꯦ ꯐꯖꯅ ꯆꯥꯏ ꯍꯥꯏꯅ ꯅꯣꯛꯂꯒ
ꯚꯥꯏꯇꯃꯤꯟꯅꯤ ꯍꯥꯏꯅ ꯆꯥꯕ ꯃꯥꯜꯂꯦꯅꯦꯍꯦ ꯅꯣꯏꯗꯣ
ꯍꯛꯆꯥꯡ ꯐꯥ ꯍꯛꯆꯥꯡ ꯐꯒꯅꯤ ꯍꯥꯏꯅ ꯆꯥꯕꯒꯤꯔ ꯆꯥꯅꯤꯡꯕꯒꯤ ꯆꯥꯕ ꯑꯗꯨꯗꯤ ꯌꯥꯝ ꯌꯥꯝ ꯆꯥꯕꯁꯨ
ꯌꯥꯗꯕꯅꯤꯍꯦ
ꯍꯣꯏ
ꯌꯥꯝ ꯑꯗꯨ ꯃꯣꯏꯗꯤ ꯂꯣꯏꯒꯦ ꯇꯧꯔꯦ ꯄꯥꯝꯃꯨꯑꯦ ꯍꯥꯏꯅ ꯌꯥꯝ
ꯌꯥꯏꯌꯦ
ꯍꯥꯏꯗꯤ ꯑꯩꯗꯤ ꯑꯅꯤꯒꯨꯝꯕ ꯑꯍꯨꯝ ꯑꯅꯤꯒꯨꯝꯕ ꯑ ꯑꯍꯣꯡꯕ ꯑꯗꯨꯝ ꯆꯥꯏ ꯑꯗꯨꯒ ꯑꯗꯨꯝ ꯂꯣꯏ ꯂꯣꯏꯁꯟꯃꯤꯅꯦ ꯑꯗꯨ ꯃꯣꯏꯗꯤ ꯌꯥꯝ ꯌꯥꯝ ꯄꯥꯝꯅꯃꯤꯁꯨ ꯂꯩꯗꯤ ꯂꯩꯕꯖꯥꯠꯅꯤꯅꯦ
ꯍꯣꯏ ꯍꯧꯕꯁꯦ ꯃꯦꯡꯒꯣꯁꯨ ꯃꯈꯜ ꯌꯥꯝꯃꯦꯗꯅ ꯑꯤꯟꯕꯖꯥꯠꯁꯨ ꯂꯩꯌꯦ ꯎꯝ ꯊꯣꯡꯕꯖꯠꯁꯨ ꯂꯩꯌꯦꯀꯣ ꯑꯗꯣ ꯊꯨꯝꯕꯅꯗꯤ ꯍꯥꯎꯋꯦꯗ ꯁꯤꯟꯕꯗꯨꯗꯤ ꯑꯁ ꯆꯥꯅꯤꯡꯗꯦꯗ
ꯑꯣ ꯃꯦꯡꯒꯣꯁꯨ ꯃꯈꯟ ꯌꯥꯝꯃꯦ ꯑꯗꯨꯒ ꯆꯥꯎꯕꯁꯨ ꯄꯤꯛꯄꯁꯨ ꯁꯥꯡꯕꯁꯨ ꯀꯣ
ꯍꯣꯏ ꯑꯁꯪꯕꯁꯨ ꯍꯥꯎꯋꯦꯀꯣ
ꯊꯨꯝꯕꯅ ꯍꯥꯎꯗꯤ ꯍꯥꯎꯋꯦꯅ ꯍꯣꯏ
ꯎꯝ
ꯍꯣꯏ ꯁꯪꯕ ꯌꯥꯝ ꯅꯦꯆꯔ ꯑꯣꯏꯗ꯭ꯔꯤ ꯑꯗꯨꯒꯨꯝꯕꯁꯨ ꯍꯧꯋꯦ
ꯎꯝ
ꯍꯣꯏ ꯍꯣꯏ ꯍꯣꯏ ꯍꯥꯎꯋꯦ
ꯎꯝ
ꯍꯣꯏ ꯌꯥꯝ ꯆꯥꯔꯅꯦ ꯑꯪ ꯉꯥꯏꯕ ꯉꯝꯗ ꯉꯝꯗ ꯉꯝꯗꯅ ꯉꯥꯏꯕ ꯈꯪꯗꯤ ꯈꯪꯗꯦ ꯑꯗꯨꯝ ꯃꯨꯟꯅꯤ ꯃꯨꯟꯂꯦꯅꯦ
ꯑꯣ ꯍꯍꯥ
ꯑꯩꯈꯣꯏ ꯃꯔꯨꯈꯣꯏ ꯌꯥꯝ ꯄꯥꯝꯕ ꯃꯤ ꯆꯥꯕꯗ ꯌꯥꯝ ꯉꯧꯕ ꯃꯤꯁꯨ ꯂꯩꯌꯦ
ꯎꯝ
ꯁꯤꯡꯖꯨꯒꯨꯝꯕꯁꯨ ꯑꯩꯈꯣꯏꯅ ꯑꯩꯈꯣꯏꯁꯨ ꯁꯤꯡꯖꯨ ꯃꯔꯥ ꯃꯔꯥꯗꯤ ꯁꯦꯝꯔ ꯆꯥꯏꯕ ꯍꯣꯁ ꯇꯦꯜꯗ ꯂꯩꯕꯅꯤꯅ ꯏꯟꯁꯥꯡ ꯍꯧꯗꯕ ꯃꯇꯝꯒꯣ ꯑꯗꯨꯒꯨꯝꯕꯗꯣ
ꯑꯣ
ꯑꯩꯈꯣꯏ ꯃꯔꯨꯨ ꯑꯩꯈꯣꯏ ꯃꯔꯨꯅꯨ ꯑꯩꯈꯣꯏ ꯁꯤꯡꯖꯨ ꯁꯦꯝꯔ ꯑꯁ ꯍꯥꯎꯋꯦ ꯍꯥꯎꯋꯦ ꯍꯥꯎꯋꯦꯅꯀꯣ
ꯎꯝ ꯅꯨꯄꯥꯁꯤꯡꯁꯨ ꯁꯤꯡꯖꯨ ꯆꯥꯕ ꯍꯩꯔꯣꯅꯦ
ꯑꯦ ꯆꯥꯛ ꯆꯥꯕ ꯀꯥꯟꯗꯗꯤ ꯌꯥꯝ ꯆꯥꯕ ꯃꯤ ꯂꯩꯌꯦꯍꯦ
ꯎꯝ
ꯃꯔꯣꯛ ꯃꯔꯣꯛꯀ ꯁꯥꯔꯅꯤꯀꯣ
ꯍꯣꯏ
ꯑꯗꯨꯗꯤ ꯍꯧꯋꯦ ꯍꯧꯋꯦ ꯍꯧꯋꯦ ꯍꯧꯋꯦ ꯑꯝ ꯅꯨꯡꯁꯨ ꯅꯨꯡꯁꯤꯌꯦ ꯅꯣꯛꯁꯨ ꯅꯣꯛꯅꯤꯡꯉꯦꯗ
ꯎꯝ
ꯍꯣꯏ ꯁꯤꯡꯖꯨ ꯁꯦꯝꯔꯥ ꯆꯥꯕꯗꯣ ꯀꯔꯤ ꯀꯔꯤ ꯀꯔꯤ ꯀꯔꯤ ꯍꯥꯞꯔ ꯆꯥꯕ꯭ꯔꯥ
ꯀꯣꯕꯤꯒꯤꯁꯨ ꯆꯥꯢ ꯀꯣꯕꯤꯒ ꯃꯪꯒꯟ ꯃꯔꯨꯗꯣ ꯑꯗꯨꯒ ꯃꯤꯃꯤꯒꯨꯝꯕ ꯍꯥꯞꯔꯒ ꯆꯥꯏ
ꯑꯣ ꯑꯣ ꯁꯤꯡꯖꯨꯗꯤ ꯃꯤ ꯃꯤꯗꯨꯅ ꯍꯧꯋꯦꯗꯀꯣ
ꯍꯣꯏ ꯃꯤꯃꯤ ꯍꯥꯞꯇ꯭ꯔꯗꯤ ꯆꯥꯅꯤꯡꯗ꯭ꯔꯦꯗ ꯍꯧꯖꯤꯛꯀꯥꯟꯒꯤ ꯁꯤꯡꯖꯨꯗꯣ ꯎꯝ
ꯁꯤꯡꯖꯨꯁꯨ ꯑꯩ ꯑꯩꯈꯣꯏꯅ ꯁꯦꯝ ꯁꯦꯝꯔꯒ ꯆꯥꯕꯗꯤ ꯈꯔ ꯐꯩꯌꯦ ꯃꯤꯗꯒꯤ ꯂꯩꯔꯒ ꯆꯥꯕꯗꯤ ꯌꯥꯝ ꯇꯥꯡꯈ꯭ꯔꯕꯅꯦꯍꯦ
ꯑꯩꯁ ꯍꯥꯎꯗꯤ ꯀꯣ ꯃꯍꯥꯎ ꯂꯩꯇꯕ
ꯍꯣꯏ ꯂꯨꯄꯥ ꯇꯔꯥꯒꯤꯒꯨꯝꯕꯗꯤ ꯑꯃꯨꯛ ꯁꯦꯝꯗꯦ ꯍꯥꯏꯅꯤ
ꯎꯝ
ꯂꯨꯄꯥ ꯀꯨꯟ ꯀꯨꯟꯊ꯭ꯔꯥꯒꯤ ꯅꯠꯇꯗꯤ ꯁꯦꯝꯗꯦ ꯍꯅꯨꯕꯤ ꯈꯣꯏꯗꯣ ꯂꯨꯄꯥ ꯇꯔꯥꯒꯤ ꯍꯧꯖꯤꯛꯀꯥꯟ ꯁꯦꯝꯕ ꯌꯥꯕ꯭ꯔꯥ ꯍꯥꯏꯅ
ꯑꯩꯈꯣꯏꯔꯣꯝꯗꯗꯤ ꯂꯨꯄꯥ ꯇꯔꯥꯒꯤꯁꯨ ꯄꯤꯌꯦꯅꯦ
ꯈꯣꯏ ꯑꯁ ꯑꯈꯣꯏ ꯗꯨꯗꯤ ꯑꯩꯈꯣꯏꯗꯤ ꯄꯤꯗꯕ ꯀꯨꯏꯔꯦ ꯂꯨꯄꯥ ꯇꯔꯥꯗꯤ ꯑꯥ ꯂꯨꯄꯥ ꯇꯔꯥꯒꯤꯒꯨꯝꯕ ꯂꯧꯒꯦ ꯍꯥꯏꯗꯤ ꯆꯩꯕꯅꯦ
ꯂꯨꯄꯥ ꯇꯔꯥꯁꯨ ꯄꯩꯁꯥꯅꯤꯅ ꯀꯥꯏꯅ
ꯈꯪꯗꯦ ꯑꯗꯣ ꯅꯍꯥꯟꯗꯤ ꯂꯨꯄꯥ ꯇꯔꯥꯒꯤꯁꯨ ꯁꯦꯝꯂꯝꯕꯅꯦ ꯍꯧꯖꯤꯛꯀꯥꯟꯗꯤ ꯂꯨꯄꯥ ꯀꯨꯟꯒꯤ ꯐꯧ ꯂꯩꯕꯗꯨ ꯏ ꯀꯥꯏꯈ꯭ꯔꯦꯅꯦ ꯀꯨꯟꯊ꯭ꯔꯥ ꯌꯥꯡꯈꯩꯒꯨꯝꯕ ꯅꯠꯇ꯭ꯔꯗꯤ ꯏꯀꯥꯏꯕꯅꯤꯍꯦ ꯌꯥꯝꯃꯟꯗꯅ
ꯍꯣꯏ
ꯃꯇꯝꯁꯦ ꯄꯥꯡ ꯑꯣꯟ ꯑꯣꯟꯗꯤ ꯑꯣꯟꯈ꯭ꯔꯦꯗꯀꯣ
ꯍꯣꯏ
ꯅꯍꯥꯟꯒ ꯍꯥꯏꯔꯗꯤ ꯍꯧꯖꯤꯛꯀꯥꯟꯗꯤ ꯀꯥꯏꯗꯒꯤ ꯂꯨꯄꯥ ꯂꯨꯄꯥꯑꯃ ꯆ ꯑꯅꯤꯒꯨꯝꯕꯕꯨꯗꯤ ꯄꯩꯁꯥꯅ ꯍꯦꯟꯅ ꯄꯥꯕꯤꯗ꯭ꯔꯦꯅꯦ ꯃꯤꯗꯤ
ꯍꯣꯏ ꯂꯨꯄꯥ ꯆꯥꯝꯃꯉꯥ ꯐꯥꯎ ꯑꯁ ꯂꯩꯇꯔꯦꯗ ꯍꯧꯖꯤꯛ ꯀꯥꯥꯟꯁꯦ ꯕꯦꯜꯂꯨꯀꫭ
ꯍꯣꯏ ꯍꯣꯏ ꯀꯔꯤꯁꯨ ꯂꯩ
ꯗꯨꯀꯥꯟ ꯎꯝ ꯗꯨꯀꯥꯟ ꯆꯠꯂꯒ ꯊꯥꯎ ꯂꯤꯇꯔ ꯑꯃ ꯂꯥꯎꯒꯅꯤ ꯍꯋꯥꯏ ꯀꯦꯖꯤ ꯑꯃ ꯂꯥꯎꯒꯅꯤ ꯑꯂꯨ ꯂꯧꯎꯅꯤ ꯇꯤꯜꯍꯎ ꯂꯧꯅꯤ ꯑꯗꯨ ꯑꫭꯏꯔꯗꯤ ꯂꯨꯄꯥ ꯑ ꯆꯥꯃꯉꯥꯗꯤ ꯂꯣꯏꯔꯦꯅꯦ
ꯑꯗꯨꯒ ꯂꯣꯏꯕꯅꯦꯍꯦ ꯂꯣꯏꯕꯅꯦ
ꯎꯝ
ꯀꯟ ꯄꯩꯁꯥꯗꯤ ꯄꯣꯠꯅ ꯇꯥꯡꯕꯗ ꯇꯥꯡꯕꯒ
ꯎꯝ
ꯄꯩꯁꯥꯅ ꯚꯦꯂꯨ ꯂꯩꯇꯕꯒ
ꯎꯝ ꯑꯩꯈꯣꯏ ꯑꯉꯥꯡ ꯑꯣꯏꯔꯤꯉꯩꯗꯤ ꯂꯨꯄꯥ ꯆꯥꯃꯉꯥꯗꯣ ꯈ꯭ꯔꯤꯁꯃꯥꯁꯀꯤ ꯐꯤꯔꯣꯜꯗꯣ ꯂꯧꯕ ꯌꯥꯏꯕ ꯆꯥꯃꯅꯉꯥꯅ ꯍꯧꯖꯤꯛꯀꯥꯟꯗꯤ ꯑꯩꯁ ꯂꯤꯁꯤꯡ ꯇꯔꯥ ꯅꯇ꯭ꯔꯗꯤ ꯌꯥꯗꯦꯅꯦ
ꯍꯣꯏ ꯅꯍꯥꯟꯗꯤ ꯅꯍꯟꯗꯤ ꯄꯣꯠꯁꯨ ꯈꯔ ꯍꯣꯡꯉꯛꯑꯦ ꯑꯗꯨ ꯑꯩꯈꯣꯏ ꯑꯩꯈꯣꯏ ꯑꯦꯛꯄꯦꯟ ꯑꯦꯛꯁꯄꯦꯟꯁꯁꯨ ꯌꯥꯝꯗꯦꯀꯣ
ꯍꯣꯏ
ꯑꯗꯨꯅ ꯑꯗꯨꯝ ꯌꯥꯕꯅꯦꯕ ꯍꯧꯖꯤꯛꯀꯥꯟꯗꯤ ꯀꯗꯥꯏꯗꯒꯤꯍꯦ ꯂꯩꯒꯗꯧꯕ ꯈꯛꯇ ꯉꯥꯏꯔꯦꯅꯦ ꯑꯗꯨꯒꯤ
ꯎꯝ
ꯃꯇꯝꯁꯤ ꯌꯥꯗ꯭ꯔꯦ ꯄꯩꯁꯥ ꯄꯥꯏꯗ꯭ꯔꯗꯤ
ꯄꯩꯁꯥ ꯂꯩꯇ꯭ꯔꯗꯤ ꯍꯤꯡꯕ ꯌꯥꯗꯕ ꯃꯥꯜꯂꯦ ꯍꯧꯖꯤꯛꯀꯥꯟꯒꯤꯁꯤ